ꯍꯜꯂꯣ
ꯇꯌꯦ ꯇꯌꯦ
ꯑꯥ ꯑꯁ ꯑꯩꯈꯣꯏꯒꯤ ꯅꯦꯠꯋꯥꯔꯛꯁꯦ ꯉꯁꯥꯏ ꯑꯩ ꯍꯥꯏꯗ꯭ꯔꯣ ꯂꯋꯥꯏꯗ ꯂꯥꯛꯑꯕꯅꯤꯅ ꯋꯥꯛꯁꯦ ꯌꯥꯗꯕ ꯑꯗꯨꯒꯤꯅꯤ ꯎꯔ ꯋꯥꯒꯦ ꯋꯥꯔꯤꯔꯗꯣ
ꯂꯥꯛꯑꯣ ꯂꯥꯛꯑꯣ ꯅꯣꯏꯒꯤ ꯑꯃꯨꯔꯣꯛꯗꯣ ꯑꯃꯨꯔꯣꯛꯗꯣ
ꯎꯝ ꯑꯧ ꯑꯗꯨ ꯎꯝ ꯑꯩ ꯀꯣꯏꯕ ꯑꯃꯨꯛ ꯂꯥꯛꯔꯒ ꯂꯥꯛꯑꯒꯦ ꯑꯩꯈꯣꯏꯒꯤ ꯏꯃꯥꯟꯅꯕꯤꯒꯤ ꯅꯨꯄꯥ ꯒꯥꯔꯤ ꯆꯠꯂꯦꯗꯅ ꯑꯗꯨꯝ ꯅꯨꯡꯇꯤꯒꯤ
ꯀꯅꯥ
ꯑꯩꯈꯣꯏꯒꯤ ꯄꯦꯅꯧ ꯄꯥꯏꯕ ꯅꯨ ꯅꯨꯄꯤꯒꯤ ꯅꯨꯄꯥꯗꯣ ꯎꯝ ꯑꯗꯨꯗ ꯑꯗꯨꯗ ꯊꯤꯟꯗꯣꯛꯎꯔꯒꯦꯀꯣ ꯑꯗꯨꯒ ꯅꯣꯏ ꯂꯥꯎꯔꯒ ꯑꯗꯨꯗ ꯌꯣꯟꯕ ꯅꯨꯡꯉꯥꯏꯅꯤꯗꯅ ꯃꯅꯥ ꯁꯦꯝꯕꯤ ꯄꯤꯔꯁꯨ ꯑꯩ ꯍꯥꯏꯕꯅꯦ ꯑꯣ ꯌꯣꯟꯕꯤꯌꯣꯅꯀꯣ ꯃꯣꯏꯁꯨ ꯈꯪ ꯐꯝ ꯏ ꯎꯝ ꯑꯗꯨꯗꯤ ꯌꯥꯝ ꯁꯦꯠꯂꯤ ꯌꯥꯝ ꯁꯦꯠꯂꯤ ꯁꯤꯠꯀꯅꯤꯗꯅ ꯑꯗꯨꯒꯤ ꯄꯨꯔꯛꯑꯀꯦ
ꯑꯗꯨꯝ ꯐ꯭ꯔꯤꯗ ꯆꯥꯕ ꯌꯥꯅꯤꯅ
ꯑ ꯑꯗꯨꯏꯅꯤ ꯐꯠꯇꯕꯁꯤꯡꯒ ꯆꯥꯀꯣ
ꯃꯆꯥ ꯃꯆꯥꯒꯨꯝꯕ ꯇꯔꯨ ꯑꯝ ꯐꯥꯕꯗꯤ ꯈꯔ ꯍꯥꯟꯅ ꯌꯧꯔꯣ ꯂꯦꯛꯄꯅꯤ ꯕꯤꯖꯤꯅꯦꯁ ꯇꯥꯕꯅꯤꯅ ꯁꯨꯃꯥꯏꯅ ꯇꯥꯎꯟꯗꯨꯗꯤ ꯑꯩꯈꯣꯏꯗ ꯀꯃꯥꯏꯅ ꯇꯣꯡꯒꯅꯤ
ꯄꯤꯕ ꯌꯥꯕꯅꯦ ꯑꯗꯨ ꯑꯣꯏꯔꯁꯨ ꯅꯥꯌꯦꯗꯅ ꯑꯩꯈꯣꯏꯒꯤꯁꯨ ꯈꯔ ꯂꯥꯏꯗ꯭ꯔꯗꯤ ꯌꯥꯔꯔꯣꯏꯗꯅ ꯅꯨꯡꯁꯥꯗ ꯂ ꯂꯥꯎ ꯆꯠ ꯆꯥꯊꯣꯔꯒ ꯋꯥꯔꯒ ꯇꯥꯎꯔꯒ ꯀꯔꯤꯒꯤ
ꯑꯩꯈꯣꯏꯁꯨ ꯋꯥꯅ ꯌꯟꯗꯣꯏꯅꯦ ꯀꯩꯅꯣ
ꯑꯗꯨ ꯑꯣꯏꯔꯁꯨ ꯆꯥꯕ ꯐꯥꯎ ꯌꯥꯕꯅꯤ ꯅꯣꯏꯁꯨ ꯆꯥꯕ ꯐꯪꯕꯗ
ꯃꯇꯥꯡ ꯃꯥꯡ ꯍꯜꯂꯒ ꯌꯣꯟꯗꯣꯏꯅꯦ ꯑꯩꯈꯣꯏꯁꯨ
ꯇꯥꯎꯔꯔꯣꯏ ꯑꯗꯨꯒꯤꯗꯤ ꯋꯥꯒꯅꯨ
ꯑꯩꯗꯤ
ꯑꯗꯨꯒ ꯃꯣꯔꯣꯛ ꯅꯠꯇ꯭ꯔꯕ ꯁꯧꯒ꯭ꯔꯤꯒꯤ ꯃꯅꯥꯁꯤꯡꯁꯨ ꯀꯣ ꯄꯨꯣꯔꯥꯛꯀ ꯀꯣ ꯅꯣꯏ ꯍꯥꯎꯋꯦ ꯍꯥꯏꯗꯥꯏ
ꯌꯣꯟꯅꯤꯡꯉꯥꯏ ꯐꯥꯎ ꯇꯟꯂꯦ
ꯀꯔꯤꯒꯤꯔꯥ
ꯆꯥꯃꯥꯟꯕꯒꯤ ꯑꯗꯨꯗ ꯌꯥꯗꯥꯔꯦ
ꯅ ꯅ ꯅꯪꯒꯤ ꯆꯥꯅꯤꯉꯥꯏ ꯅꯠꯇꯦ ꯌꯣꯟꯕꯤꯌꯨ ꯍꯥꯏꯕꯅꯦ ꯑꯗꯨꯒ ꯅꯣꯏ ꯆꯥꯅꯤꯡꯕ ꯀꯥꯟꯗ ꯆꯥꯅꯤꯡꯉꯥꯏꯒꯤ ꯃꯔꯨꯗꯣ ꯂꯧꯊꯣꯛꯔꯒ ꯅꯣꯏ ꯆꯥ ꯆꯥꯅꯤꯡꯕ ꯀꯥꯟꯗ ꯍꯧꯗꯣꯔꯣ
ꯍꯣꯏ ꯍꯣꯏ ꯅꯪꯒꯤ ꯀꯨꯁꯤꯅꯤ ꯅꯪꯅ ꯄꯨꯅꯤꯡ ꯄꯨꯅꯤꯡꯕ
ꯎꯝ ꯑꯗꯨꯅꯦ
ꯅꯪꯒꯤ ꯂꯥꯎꯗ ꯀꯩꯀꯥꯑꯦ ꯁꯥꯎꯒ꯭ꯔꯤꯒ
ꯃꯨꯔꯣꯛ ꯃꯨꯔꯣꯛꯀ ꯁꯧꯒ꯭ꯔꯤꯒꯥ ꯑꯁ ꯑꯇꯥꯏꯗ ꯌꯥꯝꯂꯦꯗ ꯄꯥꯟꯒꯨꯝꯕꯁꯨ ꯊꯥꯌꯦ
ꯊꯥꯕꯤꯗꯤ
ꯊꯥ ꯊꯥꯕꯤ ꯊꯥꯕꯤ ꯍꯧꯖꯤꯛ ꯃꯇꯝ ꯅꯠꯇꯤꯌꯦ ꯊꯥꯕꯨꯗꯤ ꯊꯥꯌꯦ ꯑꯁ ꯃꯥ ꯌꯥꯝ ꯂꯥꯛꯑꯦ ꯑꯗꯨ ꯑꯗꯨꯁꯨ ꯌꯣꯟꯕ ꯅꯨꯡꯉꯥꯏꯅꯤꯀꯣ
ꯌꯥꯝ ꯇꯥꯡꯉꯦ ꯑꯗꯨꯗꯣ
ꯑꯣ ꯑ ꯑꯗꯨꯗꯣ ꯑꯩꯗꯤ ꯍꯣꯡ ꯈꯔ ꯍꯣꯡꯉ ꯄꯤꯊꯣꯛꯎꯔꯣ ꯍꯣꯡꯉ ꯄꯤꯒꯦꯀꯣ
ꯅꯪ ꯌꯣꯟꯕ ꯅꯨꯡꯉꯥꯏꯅꯤꯉꯥꯏ ꯑꯗꯨꯒ ꯅꯣꯏꯁꯨ ꯆꯠꯊꯣꯛꯑꯣ ꯀꯣ ꯑꯩ
ꯑ
ꯄꯤꯔꯀꯥꯟꯗ
ꯀꯔꯝ ꯀꯥꯟꯗ ꯊꯥꯗꯣꯏꯅꯣ ꯃꯩ ꯂꯥꯛꯑꯦ
ꯑ ꯑꯗꯨꯗ ꯑꯩꯈꯣꯏꯁꯨ ꯂꯥꯛꯑꯦ ꯁꯦꯞꯇꯦꯝꯕꯔ ꯒꯨꯝꯕꯗ ꯌꯥ ꯌꯥꯒꯅꯤꯗ ꯋꯥꯠꯄꯨꯗꯤ ꯋꯥꯠꯂꯦ ꯑꯗꯨꯒ ꯎꯝ ꯑꯗꯣ ꯃꯣꯔꯣꯛꯇꯤ ꯃꯊꯪꯒꯤ ꯍꯞꯇꯥꯁꯦ ꯄꯨꯕ ꯌꯥꯅꯤ ꯑꯗꯨꯗ ꯄꯨꯔꯥꯀꯦ ꯍꯧꯖꯤꯛꯇꯤ ꯌꯣꯟꯕ ꯅꯨꯡꯉꯥꯏꯅꯤꯗꯅ ꯑꯩꯈꯣꯏꯒꯤ ꯑꯩꯈꯣꯏꯗꯤ ꯍꯥꯔ ꯀꯔꯤꯝ ꯊꯥꯗꯦ ꯍꯥꯏꯑꯣ
ꯅꯪ ꯂꯥꯛꯇꯣꯏꯔꯥ ꯅꯠꯇ꯭ꯔꯒ
ꯎꯝ ꯑꯩ ꯂꯥꯛꯑꯔꯣꯏ ꯑꯩꯈꯣꯏꯒꯤ ꯏꯃꯥꯟꯕꯤꯒꯤ ꯃꯥꯒꯤ ꯅꯨꯄꯥꯗ ꯊꯤꯟꯗꯣꯔꯒꯦ
ꯅꯪ ꯅꯪ ꯁꯨ ꯂꯥꯛꯑꯣꯅ
ꯑꯩꯗꯤ ꯍꯧꯖꯤꯛ ꯗꯤ ꯅꯪꯉꯔꯣꯏ ꯑꯗꯨꯒ ꯎꯝ ꯅꯠ ꯅꯠꯇꯦ ꯅꯥꯥꯎꯋꯦ ꯅꯠꯇꯦ ꯑꯩꯅ ꯀꯣ ꯑꯩꯒ ꯑꯗꯨꯒꯤ ꯑꯆꯥꯔ ꯀꯔꯤ ꯀꯔꯥ ꯁꯦꯝꯃꯒ ꯀꯣ ꯑꯥ ꯒ꯭ꯂꯣꯕꯦꯜꯗ ꯃꯥ ꯃꯄꯥꯟꯗ ꯊꯥꯗꯣꯛꯅꯤꯡꯉꯥꯏ ꯑꯩ ꯍꯧꯖꯤꯛ ꯀꯟꯅ ꯇꯧꯔꯤ
ꯑꯁ ꯃꯤꯗꯤ ꯌꯥꯝ ꯐꯥꯎꯌꯦ ꯀꯣ ꯐꯥꯎꯕ ꯃꯥꯜꯂꯤꯀꯣ
ꯕꯤꯖꯤꯅꯦꯁꯃꯦꯟ ꯇꯧꯔꯒꯦ ꯅꯪꯁꯨ ꯌꯥꯔꯒ ꯑ ꯌꯥꯕ ꯀꯥꯟꯗ ꯇꯥꯎꯔꯁꯦ
ꯑꯩꯁꯨ ꯇꯧꯔꯤꯌꯦ ꯕꯤꯖꯤ ꯕꯤꯖꯤꯅꯦꯁ
ꯎꯝ ꯕꯤꯖꯤꯅꯦꯁ ꯅ ꯍꯧꯖꯤꯛꯇꯤ ꯌꯦꯡ ꯑ ꯍꯤꯡꯒꯗꯕꯅꯤ ꯒꯣꯚꯔꯃꯦꯟꯒꯤꯗ ꯊꯥꯖꯕ ꯌꯥꯗ꯭ꯔꯦ ꯍꯧꯖꯤꯛꯁꯦ ꯍꯧꯖꯤꯛꯀꯥꯟꯁꯦ ꯑꯩꯈꯣꯏ ꯏꯁꯥꯅ ꯇꯥꯎꯕꯅ ꯐꯥꯒꯅꯤ ꯍꯦꯟꯅ
ꯑꯩꯒꯤꯗꯤ ꯑꯩꯗꯤꯀꯣ ꯅꯪ ꯅ ꯑꯗꯨꯝ ꯊꯔꯥꯛꯄꯗꯣ ꯑꯗꯨꯝ ꯌꯣꯟꯂꯒ ꯕꯤꯖꯤꯅꯦꯁ ꯇꯧꯔꯒꯦ
ꯑꯗꯨꯒ ꯃꯊꯥꯡꯗꯗꯤ ꯅꯪꯒꯤꯁꯨ ꯀꯣ ꯍꯥꯏꯕꯗꯤ ꯅꯪ ꯅꯪ ꯅꯪꯒꯤꯁꯨ ꯂꯩꯥꯏꯅꯤꯡꯉꯥꯏ ꯑꯩ ꯄꯤꯔꯒꯦꯀꯣ
ꯍ ꯍꯣꯏ ꯊꯖꯥꯅ ꯂꯩꯔꯒꯦ ꯀꯣ
ꯑꯣ ꯇꯖꯥꯅ ꯂꯩꯌꯣ ꯑꯗꯨꯒ ꯃꯅꯥ ꯁꯦꯝꯃꯤ ꯅꯨꯄꯤꯗꯣ ꯑ ꯃꯥꯁꯨ ꯎꯃꯨꯔꯛꯇ ꯅꯪꯒꯤ ꯎꯃꯨꯔꯛꯇ ꯅꯪꯒꯤ ꯎꯃꯨꯔꯛꯇꯣ ꯍꯥꯏꯔꯝꯃꯦ ꯑꯗꯨꯒ ꯈꯪꯗ꯭ꯔꯦ ꯑꯩ ꯃꯥꯗꯤ ꯄꯩꯁꯥ ꯌꯥꯝ ꯂꯥꯎꯋꯦꯕ ꯕꯥ ꯑꯗꯨꯒꯤꯀꯣ ꯑꯃꯨꯛ ꯄꯤꯅꯤꯡꯗ꯭ꯔꯦ ꯃꯉꯣꯟꯗ ꯑꯗꯨꯒꯤꯅꯤ ꯃꯥ ꯄꯩꯁꯥ ꯄꯥꯏꯔꯀꯥꯟꯁꯨ ꯌꯥꯝ ꯐꯥꯎꯋꯦ ꯑꯗꯨꯒ ꯑꯩ ꯉꯁꯤ ꯍꯥꯏꯈ꯭ꯔꯕꯅꯤ
ꯅꯍꯥꯟꯁꯨ ꯅꯪ ꯊꯥꯔꯝꯕ ꯃꯥꯂꯦꯀꯣ
ꯊꯥꯔꯒ ꯑꯃ ꯄꯩꯁꯥ ꯌꯥꯝ ꯂꯥꯎꯋꯦꯕ
ꯄꯩꯁꯥ ꯉꯁꯤꯗꯤ ꯉꯁꯤꯗꯤ ꯄꯩꯁꯥ ꯈꯔ ꯂꯥꯛꯑꯦ ꯍꯥꯏꯔꯒ ꯂꯩ
ꯑꯣ ꯎꯝ ꯑꯗꯨꯒꯤꯅꯤ ꯑꯩꯒꯤ ꯄꯩꯁꯥ ꯌꯥꯝ ꯅꯤꯔꯒ ꯑꯃꯗꯤ ꯂꯩꯔꯝꯃꯦ ꯝꯕ ꯋꯥꯅꯤꯗ ꯍꯥꯏꯗꯤ ꯈꯪꯍꯥꯎꯗꯕꯀꯣ
ꯍꯣꯏ
ꯑꯗꯨꯒ ꯍꯧꯖꯤꯛꯇꯤ ꯈꯪꯍꯥꯎꯋꯦ
ꯑ ꯑꯗꯨ ꯇꯔꯗꯤ ꯃꯉꯣꯟꯗ ꯄꯤꯊꯣꯛꯀꯅꯤ ꯑꯩꯉꯣꯟꯗ ꯑꯣꯏꯅ ꯄꯤ
ꯑꯣ ꯅꯪꯉꯣꯟꯗ ꯄꯤꯈꯔꯒꯦ ꯅꯪꯁꯨ ꯑꯗꯨꯝ ꯀꯩꯊꯦꯜ ꯀꯩꯊꯦꯜꯗ ꯐꯝꯕꯅꯤꯅꯀꯣ
ꯑꯩꯗꯤ ꯑꯗꯨ ꯑꯗꯥꯒꯨꯝꯕꯗ ꯇꯥꯎꯔꯔꯣꯏꯕ ꯑꯁꯦꯡꯕ ꯇꯧꯒꯅꯤ ꯑꯩꯗꯤ
ꯍꯧꯖꯤꯛꯀꯥꯟꯁꯦ ꯏꯟꯖꯥꯡꯁꯦ ꯌꯥꯝ ꯁꯤꯠꯄ꯭ꯔꯣ
ꯌꯥꯝ ꯁꯦꯠ ꯍꯣꯏ ꯌꯥꯝ ꯁꯦꯠꯑꯦ ꯇꯥꯡꯉꯦꯕ
ꯑꯣ ꯑꯗꯨ ꯑꯩꯈꯣꯏ ꯂꯣꯀꯦꯜꯗꯒꯤ ꯅꯪꯅ ꯌꯣꯟꯕꯅꯤꯅ ꯌꯣꯟꯕꯁꯨ ꯅꯨꯉꯥꯏ ꯅꯨꯡꯉꯥꯏꯔꯝꯒꯅꯤ ꯑꯗꯨ ꯇꯥꯡꯕꯨꯗꯤ ꯇꯥꯡꯔꯝꯒꯅꯤ
ꯂꯣꯀꯦꯜꯒꯤ ꯑꯣꯏ ꯅ ꯀꯣ ꯁꯤꯠꯁꯩ ꯁꯤꯠ
ꯑꯗꯨ ꯑꯣ ꯁꯦꯠꯂꯝꯒꯅꯤ ꯍꯥꯏꯕꯗꯤ ꯃꯤ ꯃꯤ ꯌꯥꯝ ꯄꯥꯝꯃꯦꯗꯅ
ꯑꯥ ꯍꯣꯏ
ꯇꯥꯡꯅꯁꯨ ꯑꯗꯨꯝ ꯂꯥꯎꯅꯤ ꯑꯗꯨꯅ ꯍꯥꯏꯕꯗꯤ ꯍꯥꯔ ꯊꯥꯝꯗꯅ ꯑꯗꯨꯒ ꯑꯂꯨꯁꯨ ꯄꯨꯔꯛꯀꯦ
ꯍꯣꯏ ꯈꯔꯕꯨꯗꯤ ꯂꯩꯔꯤ ꯍꯧꯖꯤꯛ
ꯑꯣ ꯑꯗꯨꯁꯨ ꯌꯣꯟꯕ ꯅꯨꯡꯉꯥꯏꯔꯝꯒꯅꯤꯑꯦ ꯀꯃꯥꯏꯅ ꯇꯧꯋꯦ ꯑꯣ ꯑꯣ ꯑꯣ ꯑꯣ ꯁꯨꯃꯥꯏ ꯇꯥꯎꯕꯅꯦ ꯑꯂꯨꯕꯗꯤ ꯎꯝ
ꯎꯝ ꯀꯨꯏꯅ ꯊꯝꯕꯗꯤ ꯀꯩꯅꯣꯝ ꯇꯧꯋꯦꯕ ꯑꯗꯣ ꯃꯤꯒꯤ ꯃꯤ ꯂꯥꯎꯅꯤꯡꯗꯕ ꯒꯨꯝ ꯇꯧꯋꯦꯕ ꯑꯗꯨꯗꯣ ꯑꯗꯨꯒꯤ ꯑꯩꯒꯤ ꯂꯣꯏꯔꯀꯥꯟꯗꯀꯣ ꯑꯩꯒꯤ ꯂꯣꯏꯔꯀꯥꯟꯗ ꯑꯃꯨꯛ ꯍꯥꯏꯔꯛꯀꯦ
ꯑꯣ ꯍꯥꯏꯔꯛꯑꯣ ꯌꯦꯟꯊꯣꯛ ꯌꯣꯟꯕ ꯂꯣꯏꯔꯀꯥꯟꯗꯀꯣ
ꯍꯣꯏ
ꯅꯪꯗꯤ ꯑꯗꯨꯝ ꯂꯣꯀꯦꯜꯒꯤ ꯆꯥꯔꯝꯒꯅꯤ ꯅꯪꯅ ꯌꯣꯟꯕꯅꯤꯅ ꯅꯪꯗ ꯆꯥꯕ ꯐꯪꯉꯝꯒꯅꯤ
ꯍꯣꯏ
ꯑꯗꯨꯒꯤꯅꯤ ꯅꯪ ꯅꯪꯒꯤ ꯄꯨꯛ ꯆꯥꯎꯕꯗꯣ ꯍꯥꯔꯒꯤ ꯆꯥꯗ ꯅꯣꯏꯕ ꯍꯥꯎꯈꯔꯦ
ꯑꯗꯨꯅꯦ
ꯍꯦ
ꯍꯛꯆꯥꯡꯁꯨ ꯀꯣ ꯌꯥꯝ ꯐꯈ꯭ꯔꯦ ꯍꯧꯖꯤꯛꯀꯥꯟ ꯍꯥꯏꯗꯤ
ꯎꯝ꯫
ꯆꯥꯕ ꯊ ꯀꯔꯤꯔꯥ ꯆꯥꯕꯗꯣ ꯐꯖꯕ ꯉꯥꯛꯇ ꯆꯥꯕꯒꯤꯀꯣ꯫ ꯍꯥꯏꯗꯤ ꯑꯩꯒꯤ ꯗꯥꯏ ꯇ ꯍꯧꯖꯤꯛꯀꯥꯟꯁꯦ ꯁꯦꯝꯔꯤꯑꯕ꯫
ꯎꯝ꯫
ꯅꯪꯁꯨ ꯍꯥꯎꯔꯣ ꯅꯪꯒꯤ ꯃꯤꯡ ꯀ ꯇꯧꯔꯦ ꯍꯧꯖꯤꯛꯀꯥꯟ꯫
ꯑꯁ ꯑꯗꯨꯝ ꯃꯝꯂꯒ ꯂꯥꯏꯔꯤꯗ꯫ ꯑꯗꯨꯝ ꯇꯨꯝꯕꯗꯣ ꯐꯖꯅ ꯇꯨꯝꯅꯕꯒꯤꯀꯣ꯫
ꯍ ꯅꯣꯏ ꯋꯥꯔꯜ ꯀꯥꯞ ꯌꯦꯡꯕ꯭ꯔꯥ꯫
ꯋꯥꯀꯥꯕ ꯌꯦꯡꯉꯦ ꯑꯩꯈꯣꯏ ꯑꯗꯨ ꯑꯗꯨꯒꯤꯅꯤ ꯍꯦꯟꯅ ꯊꯤꯕꯁꯦ ꯑꯩꯍ ꯑ ꯑꯗꯨꯗꯤ ꯊꯤꯔꯁꯨ ꯈꯔ ꯐꯥꯒꯅꯤ ꯇꯤꯚꯤ ꯌꯦꯡꯉꯦ ꯇꯤꯚꯤꯗ꯫
ꯀꯣꯟ ꯃꯌꯥꯝ ꯄꯣꯜꯂꯒ ꯌꯦꯡꯉ
ꯎꯝ ꯑꯩꯈꯣꯏ ꯃꯤ ꯌꯥꯝ ꯄꯨꯜꯂꯒ ꯌꯦꯡꯉꯤ꯫
ꯅꯨꯡꯉꯥꯏꯅꯦ꯫
ꯅꯝꯊꯤꯕ ꯑꯗꯨꯝ ꯃꯌꯥꯝ ꯂꯥꯛꯑꯦ ꯅꯨꯡꯁꯥ ꯄꯥꯏꯕ ꯈꯨꯗꯤꯡ ꯑꯗꯨꯒ ꯃꯅꯥ ꯅꯝꯊꯤꯕ ꯀꯨꯝꯃꯂꯑꯦ
ꯎ
ꯑ ꯑꯗꯨꯒꯤ ꯇꯥꯟꯕ ꯋꯥꯅꯤꯅ꯫ ꯃꯣꯏ ꯂꯥꯡꯔꯀꯥꯟꯗꯗꯤ꯫
ꯈꯨꯟꯗ ꯂꯩꯅꯤꯡꯉꯦ ꯈꯨꯟꯗ ꯂꯩꯔꯒꯀꯣ ꯄꯨꯜꯂꯒ ꯌꯦꯡꯕꯗꯣ ꯄꯥꯝꯃꯦ꯫ ꯑꯁꯤꯗꯗꯤ ꯍꯣꯏ ꯏꯊꯥꯟ ꯏꯊꯥꯟꯗꯒꯤ ꯌꯦꯡꯕꯒꯤ꯫ ꯀꯣ ꯑꯗꯨꯒ ꯇꯨꯝꯅꯤꯡꯕꯒꯨꯝ ꯇꯧꯋꯦꯕ ꯃꯔꯥꯛ ꯃꯔꯥꯛꯇ꯫
ꯁꯨꯃꯥꯏꯅ ꯇꯥꯎꯕꯅꯤ ꯍꯥꯏꯕꯗꯤ ꯕꯣꯜꯗ ꯌꯦꯡꯒ ꯂꯥꯎꯔꯒ ꯂꯥꯏꯕꯗꯣ ꯑꯗꯨꯅ ꯍꯦꯟꯅ ꯅꯨꯡꯉꯥꯏꯌꯦꯗꯅ꯫
ꯑꯔꯅꯦ
ꯎꯝ ꯑꯗꯨꯅ ꯕꯣꯜꯒꯤ꯫ ꯕꯣꯜ ꯌꯦꯡꯕ ꯀꯥꯟꯗ ꯂꯥꯎꯔꯒ ꯂꯥꯏꯕꯗꯣ ꯍꯦꯟꯅ ꯅꯨꯡꯉꯥꯏ꯫ ꯑꯆꯥꯄꯣꯜ ꯃꯌꯥꯝ ꯆꯔ ꯑꯆꯥꯄꯣꯟ ꯃꯌꯥꯝ ꯆꯥꯔꯒ ꯀꯣ꯫
ꯍꯣꯏꯣꯜ ꯋꯥꯔꯜ ꯀꯞ ꯑꯦ ꯐꯥꯏꯅꯦꯜꯗꯀꯣ꯫
ꯎꯝ꯫
ꯂꯥꯛꯑꯣ ꯄꯣꯠ ꯄꯨꯔꯒ ꯃꯌꯥꯝ ꯄꯨꯔꯒ ꯂꯥꯛꯑꯣ ꯌꯦꯡꯃꯤꯟꯅꯔꯁꯦ꯫
ꯂꯒꯦ꯫
ꯍꯣꯏ ꯅꯪꯅ ꯅꯪꯅ ꯀꯣ ꯂꯥꯛꯑꯒ꯫ ꯅꯪꯅ ꯅꯁꯥꯒꯤ꯫ ꯄꯣꯠꯇꯣ ꯅꯪꯅ ꯑꯗꯨꯝ ꯌꯣꯟꯒꯦ ꯑꯣꯏꯔꯁꯨ ꯑꯩ ꯃꯐꯝꯒꯤ ꯖꯒꯥ ꯂꯩꯕ꯫
ꯑꯣ
ꯐꯝꯕ ꯌꯥꯅꯤ ꯃꯇꯦꯛ ꯃꯥ ꯂꯩꯌꯦꯕ꯫ ꯑꯗꯨꯗ ꯐꯃ ꯅꯪꯅ ꯄꯥꯝꯕ ꯑꯩꯉꯣꯟꯗꯗꯤ ꯑꯩ ꯄꯤꯊꯣꯛꯇꯦꯀꯣ ꯅꯪ ꯑꯣꯏꯕꯒꯤ ꯄꯤꯊꯣꯛꯄꯅꯤꯀꯣ꯫
ꯑꯦ ꯍꯦ ꯎ ꯍꯣꯏ ꯍꯣꯏ ꯑꯩꯁꯨ ꯊꯥꯖꯩꯑꯌꯦ ꯅꯪ ꯁꯨꯃꯥꯏꯅ ꯇꯧꯔꯝꯒꯅꯤꯅ ꯑꯗꯣ ꯃꯌꯥ ꯁꯦꯟꯃꯤꯟꯅꯄꯤꯗꯣ ꯃꯥ ꯃꯥꯒ ꯅꯛꯅꯕ꯭ꯔꯅꯦ ꯅꯣꯏꯒꯤ ꯗꯨꯀꯥꯟꯒ
ꯅꯛꯅꯥꯏꯌꯦ ꯑꯗꯣ ꯃꯥꯗꯣ ꯇꯥꯡ ꯇꯥꯡꯅ ꯌꯣꯟꯔꯝꯃꯦ꯫
ꯎꯝ ꯃꯥꯗꯤ ꯑꯩꯁꯨ ꯄꯩꯁꯥꯁꯨ ꯌꯥꯝ ꯅꯤꯌꯦ ꯃꯤꯉꯣꯟꯗꯒꯤ꯫
ꯑꯗꯨꯒ ꯃꯥꯒꯤ ꯄꯣꯠꯇꯣ꯫ ꯂꯣꯀꯦꯜ ꯅꯠꯇꯕꯝꯃꯦꯕ ꯅꯪꯒꯤ ꯈꯛꯇ ꯑꯣꯏ ꯂꯣꯀꯦꯜ ꯑꯣꯏꯔꯁꯨ
ꯑꯣ ꯎꯝ ꯑꯗꯨꯒ ꯑꯩ ꯄꯤꯔꯔꯣꯏ ꯍꯥꯏꯕꯅꯦ ꯃꯣꯏꯗ
ꯃꯣꯏꯅ ꯃꯥꯅ ꯌꯣꯟꯊꯣꯛꯄꯅꯦ
ꯎꯝ ꯑꯩ ꯄꯤꯔꯔꯣꯏ ꯍꯥꯏꯕꯒꯤꯀꯣ ꯃꯥ ꯂꯥꯎꯕ ꯂꯥꯛꯀꯅꯤ ꯍꯥꯏꯌꯦ ꯃꯥꯒꯤ ꯄꯒ
ꯑꯗꯨꯒ ꯄꯌꯥꯅꯣ ꯄꯥꯏꯕꯤ ꯅꯨꯄꯤꯁꯨ ꯃꯍꯥꯎꯗ ꯈꯪ ꯕꯒꯤ ꯃꯥꯁꯨ ꯐꯥꯝꯕ ꯍꯥꯎꯁꯤꯔꯥꯅ ꯃꯥꯒꯤ ꯅꯨꯄꯥꯒ ꯇꯟꯅꯔꯦ ꯍꯧꯖꯤꯛ
ꯅꯍꯥꯟ ꯅꯪꯒꯤ ꯖꯒꯥꯗꯨꯗ ꯐꯝꯕ ꯌꯥꯒꯗ꯭ꯔꯅꯗꯤ ꯍꯥꯡꯉꯛꯑꯦ ꯑꯗꯣ ꯑꯩꯅ ꯄꯤꯊꯣꯛꯇꯕꯀꯣ
ꯇꯥꯡ ꯅꯨꯡꯉꯥꯏ ꯅꯨꯡꯉꯥꯏꯔꯔꯣꯏ
ꯑꯗꯨꯅꯦ ꯅꯍꯥꯟ ꯃꯥꯗꯤꯀꯣ ꯑꯗꯨꯝ ꯇꯨ ꯌꯥꯏ ꯍꯥꯏꯗꯤ ꯃꯥꯒꯤ ꯅꯨꯄꯥꯗꯣ
ꯑꯗꯨꯒꯤꯅꯦ ꯅꯍꯥꯟꯅ ꯁꯨꯃꯥꯏꯅ ꯇꯥꯎꯑꯣ ꯍꯥꯏꯕꯅꯦ
ꯄꯩꯁꯥ ꯌꯥꯝ ꯂꯥꯛꯑꯕꯅꯦ ꯃꯥ ꯊꯕꯛ ꯇꯧꯗ꯭ꯔꯁꯨ ꯑꯗꯨꯝ ꯃꯥꯒꯤ ꯐꯦꯃꯤꯂꯤꯗꯤ
ꯎꯝ ꯚꯥꯔꯥꯗꯤ ꯚꯔꯥꯁꯨ ꯆꯠꯂꯔꯣꯏꯗꯅ ꯃꯥꯅ ꯅꯨꯄꯥꯅ ꯄꯨꯔꯗꯤ ꯑꯩꯈꯣꯏꯗꯤ ꯚꯔꯥ ꯑꯃꯨꯛ ꯄꯤꯌꯦ ꯑꯗꯨꯒ ꯅꯣꯏꯗ ꯂꯥꯛꯑ ꯗꯤ ꯑꯩꯈꯣꯏ ꯑꯅꯤꯒ ꯑꯗꯨꯝ ꯈꯩꯗꯣꯡꯅꯔꯒ ꯇꯥꯎꯋꯤꯗꯅ ꯃꯥꯗꯤ ꯁꯨꯃꯥꯏꯅ ꯇꯥꯎꯔꯔꯣꯏꯗ ꯑꯗꯨꯒꯤ ꯈꯪꯗꯤ ꯃꯥꯁꯦ ꯈꯔ ꯑꯖꯤꯕ ꯃꯥꯜꯂꯦ ꯊꯕꯥꯛ ꯇꯧꯅꯤꯡꯗꯕ ꯋꯥ ꯃꯥꯜꯂꯦ
ꯗꯨ ꯁꯥꯈ꯭ꯔꯒ ꯂꯩꯔꯕꯅꯦ ꯃꯥꯗꯣ
ꯑꯣ
ꯃꯥꯒꯤ ꯑꯉꯥꯡ ꯀꯩꯀꯥ ꯌꯦꯡꯑꯒꯀꯣ
ꯃꯥꯒꯤ ꯑꯉꯥꯡꯁꯤꯡꯗ ꯑꯁ ꯀꯣꯜ ꯇꯧꯔꯛꯑꯀꯥꯟꯗꯣ ꯂꯥꯎꯔꯛ